ꯇꯥꯕ꯭ꯔꯣ ꯑꯥꯁ ꯑꯩꯒꯤ ꯁꯦ ꯅꯦꯠꯋꯥꯛ ꯐꯠꯇꯕꯒꯤꯔ ꯖꯣꯏꯟ ꯍꯥꯏꯔꯛꯂꯒ ꯑꯥꯗꯨꯝ ꯂꯩꯕ
ꯍꯣꯏ ꯑꯗꯨ ꯑꯗꯨꯅꯦ ꯔꯤꯡ ꯔꯤꯡ ꯆꯠꯂꯒ ꯑꯗꯨꯝ ꯂꯩ ꯌꯦ ꯃꯀꯣꯛ ꯃꯈꯣꯟ ꯇꯥꯗꯦ
ꯍꯥꯑ
ꯆꯥꯛ ꯆꯥꯔꯥ ꯕ꯭ꯔꯣ
ꯍꯣꯏ ꯆꯥꯔꯦ -ꯆꯥꯔꯦ ꯅꯣꯏ ꯗꯤ
ꯈꯣꯏꯁꯦꯁꯨ ꯆꯥꯔꯦ ꯆꯥꯕ ꯂꯣꯏꯔꯒ ꯥ ꯑꯩꯈꯣꯏꯒꯤ ꯑꯉꯥꯡꯁꯦ ꯍꯤꯗꯥꯛ ꯄꯤꯗꯤ- ꯄꯤꯌꯦ ꯑꯗꯣ ꯅꯥꯕꯒꯤ ꯑꯣꯏꯔꯝꯅꯤ ꯗꯨꯝ ꯎꯪ ꯈꯣꯝ ꯊꯥꯛꯅꯤꯡꯉꯦ ꯊꯥꯛꯅꯤꯡꯕ ꯃꯥꯁꯦ
ꯎꯪ ꯌꯥꯝ ꯅꯨꯡꯁꯤꯌꯦꯗ ꯊꯨꯅꯥ ꯐꯥꯈ꯭ꯔꯣ
ꯇꯤꯟꯇꯤꯟꯁꯨ ꯇꯨꯝꯈ꯭ꯔꯦ ꯎꯝ ꯇꯨꯝꯈ꯭ꯔꯦ ꯉꯟꯅꯥ ꯉꯁꯤ ꯏꯔꯨꯕꯒꯤ ꯐꯖꯅ ꯊꯨꯝꯗꯒ ꯂꯩꯌꯦ
ꯅꯣꯡꯁꯥ ꯁꯥ ꯅꯣꯡꯁꯥꯁꯨ ꯁꯥꯗꯦ
ꯍꯣꯏꯌꯦ ꯑꯗꯣ ꯃꯥ ꯃꯅꯝ ꯅꯝꯊꯤꯈ꯭ꯔꯥꯕ ꯉꯔꯥꯡ ꯏꯔꯨꯗꯕ ꯃꯥꯅꯥ ꯑꯩꯈꯣꯏꯅꯥ ꯅꯨꯡꯗꯥꯡꯗ ꯄꯄꯥꯌꯥ ꯆꯥꯕꯗꯣ ꯃꯥꯁꯨ ꯆꯥꯒꯦ-ꯆꯥꯒꯦꯅ ꯇꯧꯕ ꯗꯣ ꯑꯩꯅ ꯄꯤꯔꯛꯄ ꯃꯥꯒꯤ ꯇꯃꯛ ꯑꯗꯣ ꯆꯥꯔꯒ ꯇꯨꯝꯕꯒꯤꯀꯣ ꯃꯥꯅꯝꯗꯤ ꯂꯣꯏꯈ꯭ꯔꯕꯅꯤ ꯑꯗꯨ ꯃꯅꯝ ꯊꯤꯕꯒꯤ ꯍꯧꯒꯠꯄ ꯀꯟꯕ ꯆꯥꯛ ꯄꯤꯖꯥꯔꯒ ꯑꯗꯨꯝ ꯑꯩꯅ ꯉꯥꯃ ꯏꯜꯔꯨꯈ꯭ꯔꯕꯒꯤ ꯏꯪꯕ ꯃꯥꯂꯦ ꯀꯥꯞꯄꯦ ꯉꯁꯤꯗꯤ ꯀꯞ ꯀꯞꯄꯕꯅꯦ ꯃꯥ ꯏꯔꯨꯕ ꯀꯥꯟꯗꯗꯤ ꯌꯥꯝ ꯅꯨꯡꯉꯥꯏꯅ ꯏꯔꯨ ꯏꯔꯨꯕꯅꯦꯕ ꯉꯁꯤꯗꯤ ꯀꯥꯄꯦ ꯏꯕꯥ ꯏꯪꯕ ꯃꯥꯜꯂꯦ
ꯏꯪꯕ ꯃꯥꯂꯦ
ꯎꯝ
ꯉꯟꯅ ꯏꯔꯨꯔꯗꯤ ꯍꯦꯟꯅ ꯐꯕꯅꯦ ꯑꯩꯗꯤ ꯑꯣꯕꯣ ꯏꯔꯨꯒꯦꯔꯥ ꯏꯔꯨꯔꯣꯏꯔꯥ ꯈꯪꯗꯔꯦ ꯏꯔꯨꯍꯟꯅꯤꯡꯕ ꯑꯗꯨ
ꯏꯔꯨ ꯏꯔꯨꯨ ꯏꯔꯗ꯭ꯔꯁꯨ ꯌꯥꯔꯦꯗ ꯃꯥꯅꯦꯗꯤ ꯅꯤꯅ
ꯅꯕꯒꯤꯀꯣ ꯃꯈꯣꯡꯁꯨ ꯂꯦꯡꯅꯤꯡꯗꯕ
ꯎꯝ
ꯑꯗꯨꯝ ꯀꯣꯏꯕ ꯆꯠꯁꯦ ꯄꯨꯔꯒ ꯀꯣꯏꯕ ꯆꯠꯁꯦ ꯑꯗꯨ ꯈꯛꯇ ꯗꯤꯃꯟ ꯇꯧꯕꯅꯦꯕ
ꯎꯝ ꯍꯣꯏ ꯅꯨꯡ ꯐꯔꯗꯤꯀꯣ ꯑꯗꯨꯝ ꯀꯣꯏꯕꯁꯨ ꯆꯠꯄ ꯌꯥ ꯑꯗꯣ
ꯎꯝ
ꯠꯇꯕꯒꯤ ꯌꯨꯝꯗ ꯀꯛꯇ ꯂꯩꯕ ꯃꯥꯄꯥꯟ ꯊꯣꯛꯄ ꯅꯨꯡꯉꯥꯏ ꯔꯣꯏꯕ ꯑꯁ ꯉꯁꯤ ꯏꯟꯁꯥꯡꯗꯣ ꯌꯥꯝ ꯍꯥꯎꯅ ꯆꯥꯔꯦꯍꯦ
ꯉꯁꯤ ꯀꯔꯤ ꯑꯦꯟꯁꯥꯡ ꯆꯥꯒꯦ
ꯑꯩ ꯑꯥ ꯎꯝ ꯎ ꯍꯧꯕ ꯏꯟꯁꯥꯡꯗꯣ ꯃꯃꯤꯡ ꯀꯥꯎ
ꯀꯔꯤ
ꯑꯦꯐ ꯗ꯭ꯔꯦꯐ ꯀꯩꯅꯣ ꯍꯜꯂꯣ ꯀꯔꯤ ꯍꯥꯏꯁꯤꯔꯥ
ꯕꯤꯐꯀꯤ ꯃꯅꯨꯡꯁꯥꯗꯨꯔꯣ
ꯃꯅꯨꯡꯁꯥ ꯅꯗꯕ ꯃꯄꯥꯟ ꯀꯣꯚꯔꯗꯣ ꯁꯀꯤꯟꯗꯣ ꯁꯀꯤꯜ ꯁꯀꯤꯜ ꯎꯝ ꯏꯁꯀꯤꯟ ꯑꯗꯨ ꯎꯝ ꯀꯩꯅꯣ ꯑꯩ ꯀꯩꯅꯣ ꯑꯩ ꯎ ꯍꯥꯏꯕ ꯉꯝꯗ꯭ꯔꯦꯍꯦ ꯀꯥꯎꯈꯔꯦ
ꯉꯟꯊꯥ ꯑꯥ ꯅꯨꯃꯤꯠ ꯅꯨꯃꯤꯗꯥꯡ ꯅꯠꯇꯕ ꯑꯌꯨꯛ ꯉꯟꯇꯥ ꯍꯧꯔꯒ ꯑꯗꯨ ꯆꯥꯕ ꯐꯪꯂꯗꯤ ꯅꯣꯏ ꯌꯥꯝ ꯊꯨꯏꯅꯦ ꯑꯗꯨꯒꯨꯝꯕ ꯌꯦꯟꯁꯥꯡꯗꯤ ꯀꯨꯏ ꯀꯨꯏꯅ ꯁꯦꯝꯕꯅꯤꯅ ꯃꯣꯔꯅꯤꯡꯗꯗꯤ ꯁꯦꯝꯅꯤꯡꯗ꯭ꯔꯦ ꯑꯩꯗꯤ
ꯍꯣꯏ ꯑꯗꯨ ꯍꯣꯏ ꯑꯩꯁꯨ ꯊꯦꯡꯅ ꯍꯧꯒꯠꯂꯦ ꯑꯗꯨꯁꯨ ꯑꯗꯨꯝ ꯆꯅꯤꯡꯕꯒꯤꯀꯣ ꯁꯦꯝꯂꯒ ꯑꯗꯨꯝ ꯑꯗꯨꯒ ꯀꯨꯀꯔ ꯀꯨꯀꯔꯗꯒꯤ ꯑꯀꯥꯡꯕ ꯅꯠꯇꯦ ꯄꯨꯔꯥ ꯍꯤꯍꯤ ꯑꯍꯤꯡꯕꯅꯦꯕ ꯑꯗꯒꯤ ꯀꯨꯀꯔꯗ ꯏꯤ ꯆꯤ ꯇꯧꯂꯛꯒ ꯑꯗꯨꯝ ꯆꯥꯕꯅꯦ ꯌꯥꯝ ꯍꯧꯕꯅꯦ ꯅꯣꯏꯁꯨ ꯂꯧꯔꯒ ꯆꯔꯣ
ꯍꯣꯏ ꯑꯩꯈꯣꯏ ꯎꯝ
ꯥꯂꯧꯔꯒ ꯆꯥꯕꯅꯦ ꯌꯥꯝ ꯌꯥꯝ
ꯑꯩꯈꯣꯏ ꯅꯣꯡꯃꯥꯏꯖꯤꯡ ꯑꯩꯈꯣꯏ ꯁꯟꯗꯦ ꯅꯨꯃꯤꯠꯇꯣ ꯑꯩꯈꯣꯏ ꯑꯩꯈꯣꯏꯒꯤ ꯗꯗꯥꯒꯤ ꯌꯨꯝ ꯆꯠꯂꯒ ꯑꯩꯈꯣꯏꯁꯨ ꯑꯗꯨ ꯆꯥꯕꯅꯦ ꯃꯣꯏꯅ ꯁꯦꯝꯂꯒ ꯀꯣ ꯆꯥꯔꯒ ꯑꯃ ꯂꯧꯑꯣꯕꯒꯤ ꯎꯝ ꯑꯗꯨ ꯆꯥꯔꯒ ꯑꯁ ꯍꯥꯎꯗꯤ ꯍꯥꯎꯋꯦ
ꯑꯁ ꯌꯨꯝ ꯅꯥꯛꯔꯗꯤꯀꯣ ꯂꯩꯔꯤꯕꯅꯦ ꯅꯪꯒꯤꯗꯃꯛꯁꯨ ꯄꯤꯕ ꯌꯥꯕꯅꯦ ꯉꯔꯥꯡ ꯍꯌꯦꯡ ꯍꯌꯦꯡ ꯄꯨꯔꯛ ꯀꯦꯔꯣ
ꯍꯦ ꯄꯨꯒꯅꯨ
ꯄꯨꯔꯒꯁꯤ ꯇꯨꯡꯗꯒ ꯆꯕ ꯌꯥꯕꯅꯦ ꯑꯁ ꯍ ꯥꯎ ꯍ ꯥꯎ ꯆꯤꯅꯥ ꯍꯥꯎꯈ꯭ꯔꯦ ꯕꯤꯌꯝ ꯆꯥ
ꯅꯪ ꯀꯔꯤ ꯅꯨꯃꯤꯠ ꯂꯥꯛꯀꯅꯤ ꯁꯤꯗ
ꯈꯪꯗ꯭ꯔꯦ ꯃꯥꯒꯤ ꯆꯥꯛꯁꯨ ꯂꯣꯏꯒꯦ ꯇꯧꯕ ꯇꯧꯋꯦ ꯑꯗꯨꯕꯨ ꯑꯁ ꯑꯥ ꯋꯦꯁꯇꯔꯅ ꯂꯧꯔꯒ ꯑꯗꯨꯝ ꯄꯤꯖꯥꯕꯗꯣ ꯝꯥ ꯆꯥꯛ ꯌꯥꯝꯅ ꯆꯥꯅꯤꯡꯗꯕ ꯃꯥꯜꯂꯦꯕ ꯃꯥꯁꯦ
ꯑꯣ ꯑꯣ ꯃꯥꯒꯤ ꯇꯦꯁꯇꯣ ꯃꯥꯥꯏ ꯊꯨꯝꯕ ꯊꯨꯝ ꯎꯝ ꯊꯨꯝꯕ ꯇꯦꯁ ꯌꯥꯝꯗꯕꯅꯦ ꯅꯪꯒꯤ ꯍꯥꯟꯅ ꯁꯦꯝꯕꯗꯤ ꯑꯩꯈꯣꯏꯅ ꯁꯦꯝꯃꯗꯤ ꯊꯨꯝꯕ ꯌꯥꯝꯗꯦꯗꯅ ꯑꯥ ꯑꯗꯣ ꯅꯦꯛꯁꯇꯟ ꯒꯤꯗꯤ ꯈꯔ ꯊꯨꯝꯕ ꯌꯥꯝꯕ ꯑꯗꯨꯒꯤ ꯃꯥ ꯄꯥꯝꯗꯕ ꯑꯣꯏꯔꯝꯅꯤ ꯃꯥꯒꯤ ꯇꯦꯁꯁꯦ ꯇꯣꯉꯥꯟꯕꯒꯤ
ꯑꯩꯅ ꯒꯤ ꯂꯧꯗꯕꯒꯤ ꯃꯥꯒꯤ
ꯑꯣ
ꯍꯧꯇꯕ ꯃꯥꯜꯂꯦꯕ ꯑꯩꯁꯨ ꯇ꯭ꯔꯥꯏ ꯇꯧꯋꯦ ꯐꯖꯅ ꯆꯥꯗꯦꯕ ꯑꯁꯤꯅ ꯑꯗꯨꯝ ꯄꯤꯖꯔꯦ ꯀꯦ ꯅꯨꯡꯗꯥꯡꯗꯗꯤ ꯀꯣ ꯑꯗꯨꯝ ꯉꯝꯗ꯭ꯔꯦꯗꯅ ꯑꯗꯨꯝ ꯇꯧꯒꯦ ꯇꯧ ꯈꯜꯂꯒ ꯃꯥ ꯐꯖꯅ ꯆꯥꯗꯦꯕ ꯃꯥꯒꯤ ꯒꯤ ꯆꯤꯁꯨ ꯀꯔ ꯀꯩꯅꯣ ꯃꯍꯤꯒꯨꯝꯕ ꯌꯥꯝ ꯇꯧꯑꯦ ꯑꯗꯨꯗꯤ
ꯑꯣ ꯑꯗꯨꯗꯤ ꯄꯤꯔꯅꯨ ꯃꯥꯒꯤꯗ ꯃꯛ ꯐꯠꯇꯕ ꯑꯣꯏꯔꯝꯅꯤ
ꯍꯣꯏ ꯑꯗꯨ ꯑꯗꯨꯒꯤ
ꯑꯩꯈꯣꯏꯅ ꯁꯦꯝꯂꯒ ꯄꯤꯕꯗꯣ ꯍꯣꯏ ꯐꯔꯦ ꯑꯩꯈꯣꯏꯅ ꯁꯦꯝꯂꯒ ꯄꯤꯕꯗꯣ
ꯍꯣꯏ ꯑꯗꯨ ꯅꯪ ꯂꯩꯇꯕꯒꯤ ꯋꯥꯏꯕ ꯁꯤꯅꯤꯡꯉ ꯆꯠꯄ ꯁꯨꯀꯣ ꯍꯣꯏ ꯉꯁꯤꯗꯤ ꯂꯥꯛꯞꯗꯤ ꯂꯥꯛꯒꯗꯕ ꯃꯥꯂꯦꯀꯣ
ꯎꯝ ꯂꯥꯛꯀꯅꯤꯗ ꯅꯪ ꯅꯪ ꯂꯥꯛꯀꯗꯕ ꯅꯨꯃꯤꯠꯇꯤ ꯑꯗꯨꯝ ꯂꯥꯏ ꯂꯥꯛꯀꯦꯔꯥꯅ ꯉꯥꯏꯔꯒ ꯀꯣ
ꯑꯗꯨꯝ ꯂꯥꯛꯑꯣ ꯅꯠꯇ꯭ꯔꯗꯤ
ꯍꯣꯏ ꯂꯥꯞꯄꯅꯤꯅ ꯎꯝ
ꯎꯝ ꯅꯪꯅ ꯍꯥꯏꯕꯗꯣ ꯑꯩꯈꯣꯏ ꯁꯦꯝꯂꯒ ꯆꯥꯕꯁꯨ ꯌꯥꯅꯤꯕ ꯂꯩꯕ ꯏꯀꯣꯅꯨꯃꯤꯠꯇꯤ ꯍꯧꯖꯤꯛꯀꯥꯟꯗꯤ ꯂꯩꯇ꯭ꯔꯤꯗ ꯑꯩꯈꯣꯏꯒꯤꯗꯤ
ꯂꯩꯌꯦ ꯑꯩꯒꯤ ꯃꯅꯥꯛꯇ
ꯑꯗꯨꯕꯨ ꯅꯪꯒꯤ ꯅꯪꯒꯤ ꯃꯅꯥꯛꯇꯗꯤ ꯅꯪꯒꯤꯗ ꯑꯗꯨꯝ ꯊꯝꯃꯣ ꯀꯔꯤꯅꯣ ꯅꯣꯏ ꯃꯤ ꯌꯥꯝꯔꯥ ꯀꯔꯤꯁꯨ ꯄꯨꯔꯛꯀꯅꯣ ꯅꯣꯏꯒꯤꯗꯤ
ꯃꯤ ꯌꯥꯝꯗ꯭ꯔꯦ ꯑꯩꯗꯪ ꯉꯔ ꯑꯗꯨꯝ ꯀꯩꯅꯣ ꯑꯩꯈꯣꯏꯒꯤ ꯌꯨꯝ ꯅꯨꯄꯤ ꯑꯃ ꯂꯩꯗꯅ ꯃꯥꯅ ꯃꯥꯒꯤ ꯃꯔꯨꯞ ꯑꯩꯗꯤ ꯅꯨꯡꯁꯤꯅꯕ ꯍꯥꯏꯕꯒꯤ ꯂꯧꯕ ꯅꯠꯇꯦ
ꯎꯝ
ꯥꯑ ꯑꯗꯨꯒꯤ ꯍꯣꯏ ꯑꯩꯁꯨ ꯆꯥꯅꯤꯡ ꯉꯤꯗꯅ ꯑꯗꯨꯝ ꯂꯧꯕꯤꯒꯦꯅ ꯂꯧꯕꯅꯦꯕ
ꯀꯦꯖꯤꯗꯥ ꯀꯌꯥ ꯀꯌꯥ ꯄꯤꯕ
ꯇꯨ ꯍꯟꯗ꯭ꯔꯦꯠ ꯄꯤꯌꯦ
ꯑꯣ ꯑꯗꯨꯗꯤ ꯌꯥꯝ ꯐꯩꯅꯦ ꯇꯨꯍꯟꯗ꯭ꯔꯠꯗꯤ ꯑꯁꯤ ꯅꯪ ꯍꯥꯏꯔꯗꯤ ꯑꯣ ꯑꯣ ꯍꯥ
ꯎꯝ ꯑꯈꯪꯕ ꯅꯠꯇꯦꯕ
ꯑꯗꯨ ꯑꯣꯏꯔꯁꯨ ꯀꯩꯅꯣꯗꯤ ꯂꯣꯏ ꯁꯦꯝꯕ ꯂꯣꯏꯔꯝꯒꯅꯤ
ꯃꯣꯏꯅ
ꯑꯣ ꯑꯗꯨ ꯑꯗꯨꯗꯤ ꯕꯖꯥꯔꯗꯀꯣ ꯑꯥ ꯇꯨ ꯐꯤꯚꯇꯤꯅꯦ
ꯑꯣ
ꯇꯨ ꯐꯤꯐꯇꯤ ꯇꯨ ꯐꯤꯐꯇꯤ ꯇꯧꯕꯅꯦ ꯍꯦ ꯇꯨ ꯍꯟꯗ꯭ꯔꯦꯠ ꯇꯨ ꯍꯟꯗ꯭ꯔꯦꯠꯅꯦ
ꯇꯨ ꯍꯟꯗ꯭ꯔꯦꯗ ꯔ ꯇꯨ ꯐꯤꯐꯇꯤꯔ ꯑꯩꯁꯨ ꯀꯪꯗ꯭ꯔꯦ
ꯎꯝ ꯇꯨ ꯍꯟꯗ꯭ꯔꯦꯠꯅꯦ ꯀꯦꯖꯤ ꯑꯍꯨꯝꯗ ꯐꯥꯏꯚ ꯍꯟꯗ꯭ꯔꯦꯠꯀꯤꯗꯃꯛꯁꯨ ꯃꯔꯛ ꯃꯔꯛꯇ ꯄꯤꯕꯅꯦ ꯃꯣꯏꯅ
ꯑꯥ ꯑꯁ ꯊꯤꯅ ꯍꯥꯎꯕꯅꯦ ꯑꯗꯣ ꯍꯆꯥꯡꯒꯤꯗꯃꯛ
ꯎꯝ ꯑꯗꯨ ꯆꯥꯕ ꯀꯥꯟꯗ ꯑꯩꯒꯤꯗꯤ ꯃꯤꯜꯛ ꯁꯨ ꯌꯥꯝ ꯊꯣꯛꯄꯅꯦ
ꯍꯣꯏ ꯑꯩꯒꯤꯁꯨꯅꯦ ꯑꯗꯨꯒꯤ ꯅꯤꯡꯕ ꯠꯒꯤꯔꯣ ꯀꯣ ꯇꯨꯝꯅꯤꯡꯉꯦ ꯁꯦꯝꯅꯤꯡꯉꯥꯏꯗꯤ ꯈꯜꯂꯒ ꯋꯥꯏꯌꯦꯅ ꯈꯜꯂꯦ ꯑꯗꯨꯁꯨ ꯑꯣ ꯆꯥꯕ ꯀꯥꯟꯗꯗꯤ ꯃꯤꯜꯒꯨꯝꯕ ꯌꯥꯝ ꯐꯕ ꯊꯣꯛꯄꯒꯤꯀꯣ ꯆꯅꯤꯡꯕꯒꯤ ꯑꯗꯨꯝ ꯂꯥꯎꯅꯤꯍꯦ ꯆꯥꯏꯒꯤꯗ
ꯉꯔꯥꯡꯗꯤ- ꯉꯔꯥꯡꯗꯤ ꯑꯩꯈꯣꯏ ꯃꯁꯔꯨꯝ ꯆꯥꯔꯒ ꯐꯖꯥꯅ ꯆꯥꯕꯅꯦ ꯑꯩ ꯌꯥꯝ- ꯌꯥꯝ ꯆꯥꯔꯒ ꯎꯪ
ꯀꯩꯅꯣꯗꯣ ꯕꯦꯝꯕꯨꯁꯨꯠ ꯑꯩꯅ ꯆꯠꯇꯅꯤ ꯁꯦꯝꯒꯦ ꯍꯥꯏꯕꯗꯣ ꯑꯗꯨꯗꯣ ꯀꯌꯥꯍꯥꯎꯇꯦ ꯑꯩꯒꯤꯁꯦ ꯈꯔꯥ ꯁꯦꯝꯕ ꯂꯥꯜꯕ ꯃꯥꯟꯂꯦ ꯈꯔꯥ ꯈꯥꯕꯀꯣ ꯃꯥ ꯑꯥ ꯑꯩꯈꯣꯏꯅ ꯆꯤꯂꯤ ꯄꯥꯎ ꯗꯔ ꯑꯗꯨꯒ ꯒꯥꯔꯂꯤꯛꯁ ꯑꯗꯨ ꯊꯥꯎ ꯉꯧꯔ ꯑꯗꯨ ꯃꯇꯨꯡꯗ ꯑꯗꯨ ꯁꯣꯏꯕꯨꯝ ꯃꯨꯛꯀ ꯍꯥꯞꯄ ꯑꯗꯨꯒꯤ ꯎꯪ ꯈꯔꯥ ꯀꯪꯈ꯭ꯔꯕ ꯑꯣꯏꯔꯝꯅꯤ ꯃꯥꯅꯝꯗꯤ ꯅꯨꯡꯁꯤꯌꯦ ꯑꯗꯣ
ꯍꯣꯏꯌꯦ ꯑꯗꯨꯃꯥꯏꯅ ꯇꯧꯗ꯭꯭ꯔꯁꯨ ꯀꯣ ꯑꯗꯨꯝ ꯕꯣꯔꯠꯇ ꯇꯧꯔꯒ ꯑꯗꯨꯝ ꯄꯤꯛ-ꯄꯤꯛꯅ ꯆꯤꯡꯂꯒ ꯀꯣ
ꯑꯪ ꯑꯥꯗꯨ ꯀꯤꯡ ꯆꯤꯂꯤ ꯑꯥ ꯐ꯭ꯔꯦꯁ ꯑꯣꯏ ꯎ ꯃꯣꯔꯣꯛꯇꯣ ꯐ꯭ꯔꯦꯁ ꯂꯩ ꯇꯕ ꯑꯗꯨꯒꯤ
ꯑꯥꯍꯣꯏ ꯃꯅꯝꯁꯨꯨ ꯅꯨꯡꯁꯤꯕꯅꯦ
ꯎꯪ
ꯑꯥꯍꯤꯡꯕ ꯃꯔꯣꯛ ꯍꯥꯞ ꯄꯨꯗꯤ ꯂꯣꯏꯅꯃꯛ ꯁꯨ ꯃꯦꯠꯄ ꯒꯨꯝꯕ ꯀꯥꯟꯗ ꯁꯤꯅꯍꯥꯎꯕꯅꯤꯍꯦ ꯃꯅꯝ ꯅꯨꯡꯁꯤꯕ ꯌꯥꯝ ꯊꯣꯛꯄꯅꯦ ꯥꯕ
ꯎꯪ ꯑꯗꯨꯗꯤ ꯇꯧ ꯋꯦ
ꯀꯗꯥꯢ-ꯀꯗꯥꯢ ꯆꯦꯠꯀꯦ ꯍꯧꯖꯤꯛ
ꯉꯥꯁꯤ ꯍꯧꯖꯤꯛ ꯀꯩꯅꯣꯗ ꯔꯨꯝ ꯇꯤꯚꯤꯒꯤ ꯔꯨꯝꯗ ꯆꯠꯈ꯭ꯔ ꯃꯥꯅꯦ
ꯊꯥꯕꯒꯤꯀꯣ ꯑꯩꯉꯣꯟꯗ ꯄꯥꯎ
ꯎꯪ ꯅꯪꯒꯤ ꯍꯣꯏ ꯈꯔꯥꯗꯤ ꯄꯥꯏꯌꯦ ꯍꯧꯖꯤꯛꯄꯨꯗꯤ
ꯎꯪ
ꯎꯪ
ꯑꯁ ꯅꯦꯠꯋꯥꯛꯁꯦ
ꯇꯗ꯭ꯔꯣ ꯍꯜꯂꯣ